ꯍꯥꯥ
ꯇꯥꯔꯕ꯭ꯔꯥ
ꯇꯥꯌꯦ ꯇꯥꯌꯦ
ꯑꯣ ꯉꯁꯥꯏꯃꯨꯛꯇꯨ ꯅꯠ ꯅꯦꯠꯋꯥꯛ ꯅꯨꯡꯉꯥꯏꯇꯕꯤ ꯑꯣꯏꯔꯝꯃꯅꯦꯕ ꯐꯖꯅ ꯇꯥꯗꯦꯕ ꯑꯗꯣ ꯍꯟꯗꯛꯄꯨꯗꯤ ꯐꯖꯅ ꯇꯥꯔꯦ
ꯇꯥꯗ ꯍꯥꯏꯗꯤꯌꯥ
ꯀꯩꯅꯣ ꯆꯠꯂꯨꯁꯤꯔꯦ ꯋꯥꯡꯉꯨꯗꯅꯦ ꯑꯩ ꯉꯁꯥꯏ ꯃꯣꯝꯄꯥꯛꯇꯣ
ꯑꯥ
ꯑꯩꯅ ꯄꯩꯁꯥꯗꯤ ꯄꯤꯔꯒꯅꯦ ꯂꯧꯁꯤꯜꯂꯛꯇ꯭ꯔꯤꯕ
ꯎꯝ
ꯑꯗꯣ ꯑꯝꯇꯪ ꯍꯧꯖꯖꯥ ꯊꯣꯛꯄꯩꯗꯨꯗ ꯑꯌꯦꯩꯅ ꯌꯨꯝꯗ ꯄꯨꯁꯤꯟꯕꯤꯔꯣꯑꯣ ꯍꯥꯏꯕꯅꯦꯕ ꯇꯥꯃꯣ ꯍꯣꯏ ꯌꯨꯝꯗꯨꯗ ꯑꯗꯨꯝ ꯄꯨꯁꯤꯟꯕꯤꯔꯝꯃꯣꯅ ꯍꯥꯏꯒꯦꯕ
ꯑꯥ
ꯑꯗꯣ ꯑꯝꯇ ꯑꯣꯛꯃꯤꯟꯅꯧꯁꯤꯔꯥ
ꯍꯣꯏ
ꯇꯟꯗ꯭ꯔꯣꯅ
ꯌꯥꯏꯌꯦ ꯌꯥꯏꯌꯦ
ꯅꯪ ꯆꯥꯛ ꯆꯥꯔꯕ꯭ꯔꯣ
ꯆ ꯇꯣꯛꯑ
ꯑꯣ ꯑꯗꯣ ꯍꯌꯦꯡ ꯍꯧꯖꯤꯛ ꯑꯗꯨꯝ ꯆꯠꯂꯨꯁꯤꯔꯦ
ꯍꯣꯏ
ꯍꯣ ꯍꯣ ꯍꯣ ꯑꯁꯤ ꯋꯥꯔꯤ ꯁꯥꯟꯅ ꯂꯣꯏꯕꯒ ꯑꯗꯨꯝ ꯆꯠꯂꯨꯔꯁꯤ
ꯍꯣ ꯍꯣ ꯍꯣ
ꯎꯝ ꯅꯪ ꯉꯁꯥꯏꯒꯤꯗꯣ ꯑꯗꯨꯝ ꯃꯤꯅꯤꯠ ꯇꯔꯥꯗꯨ ꯊꯣꯛꯑꯝꯃꯅꯦꯕ ꯀꯣ ꯇꯁꯇꯨꯗꯅꯦ ꯅꯪ ꯃꯤ ꯃꯉꯥꯅꯤꯗꯅꯦ ꯇꯧꯗꯣꯏꯗꯣ ꯑꯃ ꯇꯧꯔꯗ꯭ꯔꯥ
ꯑꯥ
ꯑꯗꯨꯒꯨꯝꯕ ꯃꯔꯤ ꯑꯃꯒ ꯇꯧꯔꯛꯑꯀꯥꯟꯗꯣ ꯑꯗꯨꯗ ꯅ‌ꯦ ꯑꯗꯨꯝ ꯄꯩꯁꯥ ꯁꯥꯔꯛꯑꯅꯤ꯫
ꯃꯔꯤꯁꯦ ꯑꯇꯣꯞꯄꯗ ꯏꯌꯥꯝ ꯃꯤꯉꯣꯟꯗ ꯍꯥꯞꯄꯜꯂꯒ ꯁꯤ ꯑ‌ꯦꯞꯁꯤ ꯇꯧꯗꯣꯏ ꯅꯠꯇ꯭ꯔꯣ
ꯃꯤꯉꯣꯟꯗ ꯍꯥꯞꯄꯜꯂꯁꯨ ꯌꯥꯔꯦ ꯅꯠꯇ꯭ꯔꯒꯅ ꯅꯪ ꯑꯩꯉꯣꯟꯗ ꯑꯗꯨꯝ ꯇꯧꯔꯛꯑꯁꯨ ꯑꯩꯉꯣꯟꯗ ꯃꯉꯥꯔꯛ ꯇꯧꯔꯛꯄ ꯑꯗꯨꯝ ꯌꯥꯅꯦꯕ꯫
ꯑꯥ
ꯑꯗꯨ ꯌꯥꯗ꯭ꯔꯥꯒꯅ ꯅꯪꯅ ꯃꯤ ꯀꯩꯅꯣ ꯇꯧꯕ ꯇꯜꯂꯗꯤ ꯑꯩꯅ ꯃꯤ ꯑꯇꯣꯞꯄꯗꯣ ꯑꯦ ꯁꯤ ꯁꯤ ꯁꯤ ꯅꯝꯕꯔꯁꯦ ꯇꯧ ꯁꯤ ꯁꯤ ꯃꯤꯅꯦ ꯍꯥꯏꯕꯗꯣ ꯑꯗꯣ ꯍꯥꯏꯔꯛꯑꯒ ꯑꯗꯨꯝ ꯇꯧꯔꯁꯨ ꯌꯥꯏ
ꯍꯣꯏ
ꯅꯪꯅ ꯑꯗꯨꯝ ꯅꯩ ꯅꯃꯥꯟꯅꯕꯒꯨꯝꯕꯗꯣ ꯑꯗꯨꯗ ꯍꯥꯏꯒꯦ ꯍꯥꯏꯔꯁꯨ ꯌꯥꯏ
ꯍꯣꯏ
ꯅꯪ ꯉꯁꯥꯏ ꯑꯦꯠꯃꯤꯁꯟꯗꯣ ꯂꯨꯄꯥ ꯀꯌꯥ ꯆꯪꯕꯅꯣ
ꯃꯉꯥꯒ ꯆꯅꯤꯒ ꯇꯔꯥ ꯃꯉꯥ
ꯑꯣ ꯅꫭꯏ ꯁꯦꯃꯤꯁꯇꯔ ꯀꯌꯥꯅꯣ
ꯐꯤꯞ ꯐꯤꯞ ꯀꯥꯕꯩꯅꯤ
ꯍꯨꯝ
ꯐꯤꯞ ꯀꯥꯗꯣꯏꯅꯦ
ꯑ‌ꯦꯠ ꯀꯥꯗꯣꯏꯅꯦ
ꯐꯤꯠ ꯐꯤꯠ ꯐꯥꯏꯞ ꯁꯦꯃꯤꯁꯇꯔ ꯑꯥ
ꯑꯣ ꯂꯣꯏꯗꯣꯔꯦꯅꯦ ꯑꯗꯨꯗꯤ꯫
ꯂꫭꯏꯗꫭꯔ‌‌ꯦ
ꯇꯪꯈꯥꯏ ꯆꯜꯂꯦꯑꯦꯕ꯫
ꯎꯝ ꯇꯈꯥꯏꯆꯜꯂꯦ ꯆꯍꯤ ꯑꯃꯇ ꯉꯥꯏꯔꯦ꯫
ꯎꯝ ꯎꯝ ꯐꯩ ꯐꯩ ꯀꯥꯟꯅ ꯍꫭꯠꯅꯧ
ꯎꯝ
ꯎꯝ ꯀꯩ ꯏꯟꯖꯥꯡ ꯆꯕꯅꫭ ꯅꯪꯅ
ꯏꯔꫭꯜꯕ ꯆꯥꯏ ꯏꯔꫭꯜꯕ
ꯀꯔꯤ ꯏꯔꫭꯟꯕ
ꯁꯤꯕꯣꯠꯀ ꯊꯥꯡꯖꯤꯡꯒ
ꯑꯩꯈꯣꯏ ꯆꯥꯛꯀ ꯆꯥꯒꯦ ꯇꯧ ꯈꯔ ꯀꯩꯅꯣꯗ ꯄꯨꯛꯊꯟꯅꯔꯤꯕꯩꯀꯣ ꯆꯥꯛꯀ ꯆꯥꯗꯔꯤ ꯑꯩꯈꯣꯏ ꯆꯥꯛꯄꯨ ꯍꯥꯏꯕ ꯑꯩꯈꯣꯏꯗꯨ ꯄꯨꯈꯔ ꯊꯟꯅꯔꯤꯕꯩꯅꯦ ꯆꯥꯛ ꯆꯥꯗꯔꯤꯑꯦꯕ꯫ ꯅꯍ ꯍꯧ ꯗꯨꯀꯥꯟ ꯂꯩꯔꯣ
ꯎꯝ
ꯄꯨꯔꯥ ꯊꯥꯡꯃꯩꯕꯟ ꯂꯩꯕ ꯅꯨꯡꯉꯥꯏꯕ꯭ꯔꯣ ꯅꯪ
ꯅꯨꯉꯥꯏ
ꯆꯠꯄꯗꯤ ꯀꯩ ꯅꯨꯃꯤꯠ ꯆꯠꯇꯣꯏꯕ
ꯁꯝꯃꯔ ꯚ‌ꯦꯀ‌ꯦꯁꯟ ꯂꫭꯏꯔꯒ
ꯎꯝ ꯅꯪ ꯏꯟꯁꯄꯤꯌꯔꯗꯤ ꯐꯪꯗꯦꯀꯣ
ꯐꯪꯗ‌ꯦ
ꯏꯁꯥꯟꯎꯗꯦꯅꯦꯕ
ꯑꯥ
ꯑꯩꯈꯣꯏꯁꯨ ꯑꯉꯥꯡ ꯑꯃ ꯏꯟꯁꯄꯤꯌꯔ ꯐꯪꯉꯦꯕ ꯍꯟꯗꯛꯇꯣ ꯑꯗꯣ ꯗꯤꯑꯦꯝꯗꯗꯤ ꯗꯥꯏꯔꯦꯛ ꯀꯩꯅꯣ ꯇꯧꯔꯒꯦꯅ ꯍꯥꯏ ꯍꯥꯏꯕ ꯑꯗꯨꯗꯨꯒ ꯃꯥꯅ ꯃꯄꯥꯟ ꯆꯠꯅꯤꯡꯉꯦꯅ ꯃꯄꯥꯟꯂꯣꯝ ꯆꯠꯂꯅꯤ ꯍꯥꯏ꯫
ꯗꯤ ꯑꯦꯝꯒꯤ ꯅꯥꯏꯟꯇꯤ ꯍꯦꯟꯗꯕ ꯑꯃꯧ ꯈꯟꯗꯕꯅꯦ ꯅꯥꯏꯟꯇꯤꯗꯒꯤ ꯂꯣꯏ ꯈꯟꯕꯅꯦ
ꯃꯥꯗꯤ ꯃꯤ ꯏꯟꯁꯄꯤꯌꯔ ꯐꯪꯉꯦ ꯃꯁꯥꯅ ꯀꯩꯅꯣꯗꯗꯤ ꯅꯣꯏ ꯍꯟꯗꯛ ꯃꯥꯔ꯭ꯛ ꯚꯦꯁꯤꯁꯇ ꯈꯟꯕꯗꯣ
ꯎꯝ
ꯑꯗꯨꯗ ꯇꯣꯞ ꯇꯣꯟ ꯃꯅꯨꯡ ꯆꯜꯂꯤꯅꯤ
ꯎꯝ
ꯑꯦ ꯈ꯭ꯋꯥꯡ ꯑꯋꯥꯡꯕꯨ ꯏꯟꯁꯄꯤꯌꯔꯅꯦ ꯍꯥꯏꯕ ꯀꯥꯎꯟꯁꯤꯜꯒꯤꯗꯣ ꯑꯗꯨꯗꯅꯦ ꯇꯣꯞ ꯀꯤ ꯃꯅꯨꯡ ꯆꯜꯂꯦ ꯄꯣꯖꯤꯁꯟꯗꯤ ꯇ꯭ꯋꯦꯟꯇꯤꯕꯨꯛꯇꯪ ꯂꯩꯗꯅ ꯃꯥꯏ ꯃꯥꯔꯛꯇꯣ ꯄꯣꯖꯤꯁꯟ ꯌꯧꯗꯧ ꯈꯖꯤꯛꯇꯅꯦ ꯋꯥꯠꯂꯤꯗꯣ ꯃꯣꯏ ꯀꯥꯎꯟꯁꯤꯜꯒꯤ ꯀꯩꯅꯣ ' ' ꯇꯣꯞ ꯐꯤꯐꯇꯤ ꯊꯣꯛꯂꯛꯄꯗꯣ ꯑꯗꯣ ꯃꯥ ꯇꯣꯞ ꯊꯥꯔꯇꯤ ꯃꯅꯨꯡ ꯆꯜꯂꯤꯅꯤ
ꯑ
ꯑꯩ ꯒꯔꯤꯗꯤ ꯏꯟꯊꯣꯛꯑꯒꯦ ꯑꯗꯣ ꯋꯥꯔꯤ ꯁꯅ ꯂꯣꯏꯕꯒꯅꯦ
ꯑꯥ ꯍꯣꯏ ꯍꯣꯏ
ꯒꯥꯔꯤ ꯍꯥꯟꯅ ꯏꯟꯊꯣꯛꯏꯒꯦꯕ ꯑꯩꯅ ꯉꯁꯥꯏ ꯏꯊꯟꯗ ꯄꯨꯕꯗꯨ ꯑꯗꯨ ꯉꯝꯗ꯭ꯔꯕ ꯃꯣꯝꯄꯥꯛꯅꯤꯅ
ꯎꯝ
ꯑꯗꯩ ꯑꯩꯅ ꯌꯥꯝ ꯒꯥꯔꯤ ꯊꯧꯕ ꯍꯩꯗꯅ ꯊꯧꯕꯁꯨ ꯅꯠꯇꯃꯤꯅ ꯍ ꯍꯖꯤ ꯂꯄꯥ ꯍꯥꯏ ꯑꯣꯏ
ꯑꯩ ꯐꯣꯟ ꯆꯥꯔꯖ ꯇꯧꯁꯤꯜꯂꯤꯒꯦ ꯉꯥꯛꯇꯪ ꯑꯗꯨꯝ ꯄꯥꯏꯌꯨꯀꯣ
ꯐꯣꯟ ꯆꯥꯔꯁ ꯇꯧ ꯂꯤꯇꯔ ꯈ꯭ꯔꯅꯤ ꯉꯥꯛꯇꯪ ꯉꯥꯏꯌꯨ ꯃꯤꯅꯤꯠ ꯃꯔꯤ ꯃꯉꯥꯗ ꯉꯥꯏꯔꯦꯕ ꯑꯗꯨ ꯉꯥꯏꯎ ꯐꯣꯟꯗꯨ ꯍꯥꯏꯗꯤ ꯆꯥꯔ꯭ꯁ ꯇꯧꯕꯒꯨꯝꯕ ꯀꯩꯅꯣ ꯇꯧꯕꯒꯨꯝꯕꯗꯣ
ꯍꯥ
ꯑꯗꯨꯗ ꯑꯗꯨꯝ ꯇꯠꯈꯤꯕ ꯌꯥꯎꯕꯅꯦꯕ ꯃꯁꯥꯅ
ꯎꯝ
ꯉꯥꯛꯇꯪ ꯉꯥꯏꯌꯣ ꯑꯗ ꯃꯕꯥ ꯑꯣꯏꯅꯗꯤ ꯍꯥꯏꯔꯝꯃꯣ ꯃꯛ ꯄꯥꯝꯇ ꯂꯒꯦꯅ
ꯍꯣꯏ
ꯑꯩꯗꯤ ꯢꯊꯟꯗ ꯑꯣꯏꯅ ꯄꯨꯔꯛꯄꯗꯣ ꯑꯗꯨ ꯉꯝꯃꯣꯏꯗꯕꯩ ꯉꯝꯗꯧꯕ ꯑꯣꯏ ꯑꯗꯨꯗꯤ ꯑꯗꯣ ꯉꯁꯥꯏ ꯆꯠꯂꯗꯣꯏꯅꯦꯕ ꯑꯗꯩ ꯑꯉꯣꯆꯥ ꯑꯃꯨꯛ ꯆꯠꯍꯜꯂꯨꯕꯅꯦ
ꯎꯝ
ꯑꯗꯨꯗ ꯗꯨꯀꯥꯟ ꯑꯃꯨꯛ ꯊꯣꯡ ꯍꯥꯡꯉꯝꯗ꯭ꯔꯕ ꯑꯗꯣ ꯇꯥꯃꯣ ꯍꯣꯏ ꯐꯣꯟꯗꯣ ꯑꯗꯩꯩ ꯌꯨꯝꯗ ꯊꯅꯝꯃꯦꯅ ꯑꯉꯣꯆꯥ ꯐꯣꯟ ꯇꯧꯕꯗ ꯄꯥꯏꯗ꯭ꯔꯦꯗꯅ
ꯅꯦ ꯂꯧꯦꯟꯁꯤ ꯅ ꯉꯥꯔꯤꯁꯨ ꯂꯧꯔꯗ꯭ꯔꯥ ꯉꯁꯤꯒꯤ ꯎꯝ ꯑꯒꯁꯀꯤ ꯀꯨꯟ ꯑꯃꯒ ꯂꯩꯔꯝꯅꯤ ꯄꯥꯏ ꯁꯒ ꯀꯩꯅ ꯂꯧꯕꯗꯣ ꯍꯜꯂꯛꯑꯦ ꯉꯁꯥꯏꯗꯩ ꯗꯔꯝ ꯃꯅꯨꯡꯗ ꯇꯤꯡꯉ ꯂꯩꯔꯨꯨꯔꯤꯝ ꯃꯥ ꯀ ꯀꯥꯏ ꯇꯨꯅꯨꯔ ꯑꯗꯨꯝ ꯐꯪ ꯀꯥꯟꯗ ꯌꯥꯗꯦ ꯂꯝꯉꯥꯛ ꯑꯅꯤ ꯂꯣꯏꯔ ꯇꯧ ꯏꯕꯤꯝꯅꯅꯦꯕ ꯑꯩꯈꯣꯏ ꯍꯧꯖꯤꯀꯤ ꯃꯣꯏ ꯊꯝꯃꯤꯕ ꯄꯣꯠꯂꯥꯏ ꯃꯥꯒꯤ ꯂꯝꯕꯥ ꯑꯊꯥꯕꯗꯣꯣꯝꯁꯤꯜꯂꯒ ꯇꯥꯏꯅꯔꯒ ꯂꯝꯕꯥ ꯊꯥꯕ ꯑꯃꯅ ꯃꯥ ꯊꯥ ꯈꯪꯗꯦ ꯑꯗꯩꯟꯗ ꯀꯩꯅꯣꯒꯤ ꯐ꯭ꯔꯤꯖꯔꯒꯤ ꯃꯄꯥꯟꯗꯣ ꯑꯗꯨꯏ ꯃꯄꯥꯟꯗꯨꯗ ꯂꯪꯕ꯭ꯔꯥꯗꯨ ꯅꯞꯄꯣꯏꯗꯕ ꯑꯃ ꯍꯥꯞꯄ ꯑꯗꯩ ꯃꯥꯏꯗꯨꯅ ꯃꯊꯥꯗꯨ ꯃꯣꯏꯅ ꯄꯊꯥꯗꯨ ꯎꯝ ꯑꯗꯨꯗ ꯑꯣꯏꯅ ꯍꯥꯏꯗꯤ ꯀꯩꯅꯣꯒꯤ ꯅ ꯄꯤꯛ ꯑꯩꯈꯣꯏ ꯃꯆꯥꯅꯤꯗꯆ ꯑꯆꯧꯕ ꯃꯣꯏꯅ ꯑꯆꯧꯕꯗꯨꯅꯦꯕ ꯑ ꯑꯆꯧꯕꯅꯤꯅ ꯉꯁꯥꯏ ꯃꯄꯥꯛ ꯑꯣꯏꯅ ꯁꯨꯝ ꯊꯪ ꯃꯈꯥ ꯂꯥꯡꯕ ꯍꯥꯞꯃ ꯄꯥꯝꯗꯤ ꯑꯗꯨꯗꯤ ꯃꯇꯃ
ꯍꯠꯇ ꯀ
ꯑ ꯌꯦꯟ ꯀ ꯌꯦ ꯌꯦꯦ ꯃꯣꯏ ꯐ ꯆꯣꯏꯕꯅꯤ ꯑꯗꯨꯗꯨꯗ ꯑꯍꯨꯝ ꯊꯝꯒꯦꯝꯕꯀꯣ ꯑꯔꯣ ꯏꯕꯦꯝꯅ ꯂꯧꯈꯠ ꯍꯩꯇꯣꯏꯔꯥ ꯑꯩꯅꯪ ꯃꯤ ꯂꯪꯒꯥ ꯊꯥꯕꯅꯦꯦꯝ ꯂꯪꯒꯥꯒ ꯃꯊꯛꯇꯗ ꯑꯃꯗꯤꯗꯤ ꯑꯃꯨꯛ ꯑꯩꯅ ꯂ ꯀꯣꯟꯕ꯭ꯔ ꯂꯧꯈꯠꯄꯗꯣ ꯑꯗꯨꯏꯗꯨꯗꯤ ꯑꯗꯨꯅ ꯂꯧꯈꯠꯄꯁꯨ ꯑꯃꯧ ꯀꯥꯏꯗ꯭ꯔꯦꯕ ꯂꯝꯕ꯭ꯔꯥꯗꯨꯒ ꯀꯩ ꯄꯨꯂꯞ ꯀꯥꯏꯅ ꯍꯥꯏꯔꯦ ꯃꯈꯥꯗ ꯏꯃꯅ ꯃꯊꯥꯡ ꯍꯥꯏꯔꯝꯃꯣꯏ ꯃꯣꯏꯗꯨꯅ ꯄꯨꯂꯞ ꯆ ꯍꯣꯏꯁꯦ ꯇꯣꯡꯅꯔꯤ ꯍꯧꯖꯤꯀꯤ ꯃꯊꯥꯡ ꯃꯆꯥ ꯑꯃ ꯍꯥꯞꯇ꯭ꯔꯥ ꯁꯨꯃꯥꯏꯅ ꯑꯗꯨꯏꯗꯨ ꯍꯥꯞꯄ꯭ꯔꯦꯕ ꯑꯗꯨꯁꯨ ꯑꯗꯩ ꯅ ꯁꯨꯝ ꯏꯟꯅꯕ ꯍꯥꯏ ꯇꯣꯂꯥ ꯇꯥꯕꯅꯦꯕ ꯑꯗꯨꯝ ꯍꯥꯞꯄꯦꯕ ꯑꯨꯝꯆꯥꯈꯔ ꯁꯨꯝ ꯁꯝ ꯌꯥꯏꯌꯦꯕ ꯍꯣꯏꯅꯦ ꯍꯣꯏꯅꯦ ꯍꯣꯏ ꯑꯗꯨꯗ ꯉꯁꯥꯏ ꯃꯥꯅ ꯂꯧꯈꯠꯄ ꯀꯦ ꯊ ꯀ ꯍꯇꯥ ꯍꯅꯤ ꯀꯦꯃꯅꯤ ꯃꯃꯒ
ꯈꯦ ꯑꯗꯨ ꯔ ꯀꯥꯎꯔꯦꯗ ꯑꯩꯅ ꯑ ꯇꯅꯤꯒꯗꯣ ꯆꯨꯦ ꯄꯣ ꯑꯦꯇꯥꯏ ꯏꯃ ꯀ ꯇꯉ
ꯑꯗꯨ
ꯎꯄꯥ
ꯍꯥꯎ
ꯗꯨꯀꯥꯟ ꯃꯤ ꯌꯥꯝ ꯆꯤꯜꯂꯤꯔꯣ
ꯑꯈꯣꯏ ꯃꯥ ꯂꯥꯛꯑꯦ ꯃꯦ
ꯎꯝ ꯑꯩꯇꯥꯔ ꯌꯦꯊꯣꯛꯑꯦꯀꯣ
ꯎꯝ
ꯎꯝ ꯎꯝ ꯎꯝ ꯍꯖ
ꯀ ꯄꯅꯤꯗ ꯎ ꯌꯥ ꯐꯣꯒꯦꯔ
ꯃ
ꯑꯣ
ꯄꯗꯕ ꯌꯥ